ꯍꯜꯂꯣ
ꯑ
ꯀꯩ ꯇꯧꯔꯤꯅ
ꯀꯩꯁꯨ ꯇꯧꯗꯦ ꯐꯣꯟ ꯆꯔꯤꯡ ꯇꯧꯔꯝꯕꯅꯤ ꯅꯪꯗꯤ ꯐꯣꯟ ꯆꯥꯔꯖ ꯇꯧꯔꯝꯕꯅꯦꯕ ꯍꯧꯖꯤꯛꯀꯛꯇ ꯃꯩ ꯂꯥꯛꯄ
ꯃꯩ ꯂꯥꯛꯔꯕꯣ ꯅꯣꯏꯒꯤ
ꯑꯧ ꯅꯨꯡꯇꯤꯒꯤ ꯂꯥꯛꯏꯗ ꯑꯩꯈꯣꯏꯗꯗꯤ
ꯅꯪ ꯌꯨꯝꯗ ꯂꯩꯌꯦ ꯍꯥꯏꯕ ꯅꯠꯇ꯭ꯔꯣ
ꯑꯥꯎ ꯌꯨꯝꯗ ꯂꯩꯌꯦ
ꯈꯨꯟꯗ ꯈꯨꯟꯗꯗꯤ ꯃꯩ ꯂꯇꯦꯍꯦ ꯃꯆꯤꯟ ꯊꯤꯌꯦ
ꯑꯥꯎ
ꯅꯣꯏ ꯌꯨꯝꯗ ꯂꯥꯛꯇꯕꯩ ꯑꯣꯏꯔꯝꯅꯤ
ꯏꯁ ꯉꯁꯤꯗꯤ ꯈꯨꯟꯗ ꯃꯩ ꯄꯤꯔꯦ ꯃꯣꯏ
ꯑꯈꯣꯏꯗꯤ ꯑꯗꯨꯝ ꯅꯨꯡꯇꯤꯒꯤ ꯂꯥꯛꯏꯅ ꯍꯧꯖꯤꯛ ꯈꯛꯇ ꯃꯨꯠꯄꯅꯦ ꯑꯗꯨꯒ ꯂꯥꯛꯄꯅꯦꯕ
ꯑꯣ ꯅꯪ ꯑꯗꯨꯗꯤ ꯑꯇꯣꯞꯄꯗ ꯂꯩꯔꯝꯒ
ꯎꯝ ꯀꯅꯥꯅꯣ ꯀꯣꯜꯇꯧꯔꯛ ꯏꯗꯨ ꯑꯝꯇꯥ ꯄꯥꯈꯠꯂꯦ ꯆꯥꯛꯇꯤ ꯆꯥꯔꯕꯣ
ꯑꯁ ꯍꯧꯖꯤꯛ ꯆꯥꯛ ꯆꯥꯗꯃꯤꯅ ꯂꯩꯒꯦꯔꯣ ꯑꯃꯨꯛ ꯂꯥꯝ
ꯑꯥꯎ ꯂꯩꯕ ꯅꯪꯗꯤ ꯃꯩꯇꯩꯅꯤ ꯍꯥꯏꯕ ꯅꯠꯇ꯭ꯔꯣ ꯃꯩꯇꯩꯁꯤꯡꯗꯤ ꯆꯥꯛ ꯊꯦꯡꯅ ꯆꯥꯕꯅꯦ
ꯉꯥꯁꯤꯗꯤ ꯑ ꯇꯥꯔꯨꯛ ꯇꯔꯦꯠ ꯇꯥ ꯆꯥꯛ ꯆꯥꯏ ꯌꯦ ꯇꯔꯦꯠ ꯇꯅꯦ ꯆꯥꯛ ꯆꯕꯗꯣ
ꯉꯜꯂꯅ
ꯎꯝ
ꯕꯣꯜ ꯌꯦꯡꯕ꯭ꯔꯣ
ꯌꯦꯡꯗꯦꯗ ꯀꯥꯏꯗꯥꯒꯤ ꯉꯔꯥꯡ ꯉꯔꯥꯡ ꯅꯨꯡꯗꯥꯡꯗꯣ ꯃꯩ ꯑꯃꯨꯛ ꯂꯥꯛꯑꯦ ꯑꯃꯨꯛ ꯆꯠꯂꯦ ꯑꯗꯨꯃꯥꯏꯅ ꯇꯧꯋꯦ ꯌꯦꯡꯁꯨ ꯌꯦꯡꯗꯦ ꯌꯦꯡ ꯅꯤꯡꯗꯦꯗ ꯑꯩꯗꯤ ꯆꯥꯛ ꯆꯥꯗꯕꯤꯔꯣ ꯅꯪꯗꯤ ꯆꯥꯛ ꯆꯥꯔꯕꯣ ꯆꯥꯗ꯭ꯔꯤꯕ꯭ꯔꯥ
ꯑꯣ ꯆꯥꯔꯤ ꯉꯁꯥꯏ ꯑꯩꯏꯠ ꯑꯗꯨꯋꯥꯏꯗꯅ
ꯀꯔꯤ ꯃꯊꯦꯜ ꯇꯧꯔꯒꯦ ꯑꯗꯨ ꯑꯗꯨꯅ ꯐꯠꯇ꯭ꯔꯣ
ꯑ ꯑꯗꯨꯅꯦ ꯐ ꯐꯕꯕꯨꯗꯤ
ꯏꯟꯁꯥꯡ ꯍꯥꯎꯕ ꯊꯣꯡꯕꯤꯔꯗꯤ ꯐꯩꯅ
ꯎꯝ ꯅꯪ ꯍꯒꯠꯇꯥꯕ ꯃꯜꯅꯦꯗ
ꯀꯩꯒꯤ
ꯑ
ꯏꯆꯦꯒꯤ ꯌꯨꯝꯗ ꯂꯩꯕꯅꯦ ꯑꯩꯒꯤ ꯌꯨꯝꯗꯁꯨ ꯂꯩꯇꯦ ꯏꯆꯦꯒꯤ ꯌꯨꯝꯗ ꯂꯛꯑꯒ ꯂꯩꯕꯅꯦ
ꯅꯆꯦ ꯌꯨꯝ ꯄꯥꯟꯈ꯭ꯔꯦ
ꯀꯗꯥꯏꯗꯒꯤ
ꯃꯆꯦꯒꯤ ꯌꯨꯝꯒ ꯅꯪ ꯅꯪ ꯌꯨꯝ ꯃꯥꯟꯅꯗ꯭ꯔꯗꯤ ꯄꯥꯝꯈ꯭ꯔꯦꯅꯦ
ꯅꯠꯇꯦ ꯏꯆꯦ ꯍꯥꯏꯕꯗꯤꯀꯣ ꯑꯩꯒꯤ ꯏꯆꯦ
ꯑꯥ
ꯑ ꯀꯔꯤ ꯍꯥꯏꯒꯦꯔ ꯄꯣꯛꯃꯤꯟꯅꯕ ꯅꯠꯇꯦꯕ
ꯑꯣ
ꯒ꯭ꯌꯥꯟ ꯇꯥꯔꯦ ꯑꯩ
ꯉꯔꯥꯡꯅ ꯑꯗꯨꯃꯥꯏꯅ ꯍꯥꯏꯕ ꯌꯥꯗꯕ꯭ꯔꯥ
ꯑ ꯏꯆꯦ ꯂꯩꯇꯦ ꯍꯥꯏꯕꯗꯣ ꯑꯩ ꯅꯨꯄꯤ ꯏꯊꯟꯇꯅꯦ ꯍꯥꯏꯔꯒ ꯏꯁ
ꯁ
ꯀꯥꯎꯒꯜꯂꯦꯍꯦ ꯅꯪꯁꯨ
ꯑꫭ ꯑꫭ ꯑꫭ ꯁꯤꯡꯒꯥꯜꯅꯦ ꯀꯔꯤꯔ
ꯎꯁꯤꯠꯇꯕ
ꯑꯃꯠꯇ ꯉꯥꯏꯔꯤꯅꯦ
ꯉꯥ ꯐꯥꯕ ꯆꯠꯁꯤ ꯂꯥꯛꯑꯣꯗꯅ
ꯇꯨꯔꯦꯜꯗ꯭ꯔꯣ
ꯑꯥꯎ ꯇꯔꯦꯜꯗ
ꯏꯁ ꯐꯥꯕꯁꯨ ꯍꯩꯁꯨ ꯍꯩꯔꯝꯃꯔꯣꯏꯗ
ꯈꯪꯗꯦ ꯅꯣꯏ ꯇꯨꯔꯦꯜꯗꯣ ꯏꯁꯤꯡ ꯌꯥꯝꯃꯜꯂꯦꯅꯦ
ꯑꯩꯈꯣꯏ ꯇꯨꯔꯦꯜ ꯍꯥꯏꯌꯦ ꯅꯣꯏꯒꯤꯗꯤ ꯅꯠꯇꯦꯀꯣ ꯑꯩꯈꯣꯏꯒꯤꯅꯤꯀꯣ ꯑꯁꯤ ꯑ ꯇꯨꯔꯦꯜ ꯅꯣꯏ ꯅꯣꯏꯈꯨꯟꯒꯤ ꯀꯩꯅꯤ
ꯑꯥ ꯅꯣꯏ ꯈꯨꯟꯒꯤꯁꯨ ꯅꯪꯒꯤ ꯆꯞ ꯃꯥꯟꯅꯕꯅꯤ ꯀꯔꯤꯔꯦ
ꯅꯣꯏꯈꯨꯟ ꯅꯣꯏꯈꯨꯟꯒꯤꯁꯨ ꯑꯩꯈꯣꯏꯒꯤ ꯇꯨꯔꯦꯟꯅꯤꯀꯣ ꯑꯩꯈꯣꯏ ꯑꯩꯈꯣꯏ ꯑꯩꯈꯣꯏ ꯑꯩꯈꯣꯏꯒꯤ ꯇꯨꯔꯦꯜꯗ ꯉꯥ ꯐꯥꯕ ꯌꯥꯔꯣꯏꯀꯣ ꯅꯣꯏ
ꯍꫭꯏ ꯇꯨꯔꯦꯟꯗ ꯉꯥ ꯃꯁꯛ ꯐꯗꯕ ꯌꯥꯝ ꯂꯩ ꯍꯥꯏꯅꯦ ꯈꯛ ꯑꯅꯧ ꯑꯅꯧꯕ ꯉꯥ ꯂꯥꯛꯑꯦ ꯍꯥꯏꯅꯦ
ꯍꯥꯏꯁ ꯀꯅꯥꯅ ꯍꯥꯏꯔꯤꯔꯣ ꯑꯗꯨꯗꯤ
ꯃꯤꯅ ꯍꯥꯏꯅꯕ ꯉꯥ ꯃꯃꯤꯡꯗꯣ ꯀꯥꯎꯈ꯭ꯔꯦꯅꯦ ꯃꯁꯛꯇꯣ ꯀꯔꯤ ꯍꯥꯏꯁꯤꯔ ꯃꯁꯛꯇꯤ ꯊꯤꯕ ꯄꯤꯛꯑꯒ
ꯑꯥ
ꯀꯔꯤ ꯍꯥꯏꯁꯤ ꯑꯥ ꯃꯍꯥꯎꯗꯤ ꯂꯩ ꯌꯥꯝ ꯄꯤꯛꯑꯦꯕ ꯃꯁꯛꯇꯤ ꯊꯤꯕ
ꯂꯩꯗꯦ
ꯅꯣꯏ ꯉꯥꯄꯨꯝꯁꯤꯡꯁꯤꯗꯤ ꯑꯩꯁ ꯈꯔ ꯀꯩꯍꯥꯏꯁꯤꯔ ꯕꯦꯔꯥ ꯀꯥꯏꯌꯦ ꯉꯄꯨꯝꯗꯣ ꯀꯔꯤ ꯍꯥꯏꯁꯤꯔ ꯃꯥꯒꯤ ꯑꯃ ꯂꯩꯌꯦꯗꯅ
ꯏꯝꯐꯥꯜ ꯏꯝꯐꯥꯜꯒꯤ ꯉꯥꯄ꯭ꯔꯨꯝꯒ ꯃꯥꯟꯅꯗꯦꯅ
ꯑꯩ ꯑꯩꯗꯤ ꯈꯪꯗꯦ ꯃꯥꯟꯅꯔꯝꯅꯤꯗ ꯃꯥꯟꯅꯩ ꯑꯩꯅ ꯈꯪꯕꯗꯤ ꯑꯩ ꯄꯤꯛꯄꯒꯤꯔꯣ
ꯑꯁ ꯆꯥꯎꯋꯦꯕ ꯑꯗꯣ ꯐꯥꯕ ꯌꯥꯗꯦꯕ ꯅꯣꯏ ꯉꯥꯄꯨꯝꯗꯣ
ꯏꯁ ꯌꯥ ꯑꯣꯏꯗꯕꯒꯤ ꯑꯣꯏ ꯑꯣꯏꯗꯕꯒꯤ ꯋꯥ ꯍꯥꯏꯔꯛꯀꯅꯨꯗ
ꯑꯁ
ꯍꯥꯏꯕ ꯍꯥꯏꯗ꯭ꯔꯗꯤꯀꯣ ꯍꯥꯏꯔꯅꯨ
ꯑꯣ ꯍ
ꯌꯥꯔꯦ
ꯃꯊꯗ ꯑꯃ ꯂꯩꯑꯦꯕ ꯑꯗꯣ ꯄꯣꯄ꯭ꯔ ꯇꯧꯕꯗꯨ
ꯑꯦ꯭ꯔ ꯑꯩ ꯈꯪꯗꯦ ꯑꯗꯨꯒ
ꯑ ꯆꯤꯡ ꯆꯠꯄꯗ ꯎ ꯀꯥꯥꯛꯄꯗ ꯀꯔꯤ
ꯎꯁꯨ ꯎꯗ꯭ꯔꯤꯌꯦ ꯑꯗꯨꯒꯨꯝꯕ ꯉꯥꯗꯣ
ꯑꯣ ꯑꯩ ꯍꯥꯏꯕ ꯈꯪ ꯍꯩꯇ꯭ꯔꯦꯗ
ꯍꯣ
ꯑꯩꯅ ꯁꯦꯝꯈꯤꯕ ꯃꯄꯥꯟꯗ ꯉꯥꯡꯕ ꯑꯗꯨꯒꯤ ꯃꯅꯤꯄꯨꯔꯤ ꯂꯣꯟꯁꯦ ꯈꯔ ꯈꯔ ꯉꯥꯡꯕ ꯍꯩꯇꯦꯕ
ꯉꯥꯡꯕ ꯍꯩꯇꯔꯗꯤ ꯉꯥꯡꯅꯨꯅꯦ
ꯎꯝ ꯉꯥꯡꯕ ꯍꯥꯏꯩꯇ꯭ꯔꯁꯨ ꯉꯥꯡꯒꯦ ꯅꯊꯧ ꯅꯠꯇꯦ
ꯀꯅꯥ ꯀꯅꯥ ꯂꯩꯕꯔ ꯑꯗꯨꯗꯤ
ꯏꯊꯟꯗ
ꯑꯁ ꯅꯣꯏꯒꯤ ꯏꯃꯥꯟꯅꯕ ꯁꯤꯡꯗꯤ ꯅꯃꯥꯟꯅꯕ ꯍꯥꯏꯕ ꯅꯣꯏꯒꯤ ꯅꯃꯥꯟꯅꯕ ꯑꯩꯈꯣꯏꯗꯤ
ꯑꯁ ꯑꯩꯈꯣꯏ ꯏꯃꯥꯟꯅꯕꯁꯤꯡꯗꯤ ꯄꯨꯟꯗ꯭ꯔꯦꯗ ꯍꯧꯖꯤꯛꯇꯤ ꯂꯣꯏꯅ ꯆꯠꯅꯈ꯭ꯔꯦ
ꯑꯣ
ꯁ꯭ꯀꯨꯜ ꯀꯥꯕ ꯆꯠꯈꯤ
ꯅꯣꯏ ꯅꯪ ꯈꯨꯟꯗ ꯅꯠꯇ꯭ꯔꯣ
ꯑꯩ ꯈꯨꯟꯗꯤꯅꯦ ꯍꯥꯏꯕ ꯅꯪꯅ ꯈꯜꯂꯤꯗꯣ ꯂꯣꯏ ꯂꯥꯜꯂꯦꯕ
ꯏꯁ ꯑꯩꯅ ꯈꯟꯕꯗꯨꯗ ꯆꯨꯝꯔꯒꯅꯤꯗ
ꯀꯩꯔꯣ ꯑꯗꯨꯗꯤ ꯍꯥꯏꯔꯛꯑꯣ ꯑꯗꯨꯅ
ꯑꯩ ꯈꯪꯉꯦꯕ ꯎꯝ ꯉꯔꯥꯡꯗꯣ ꯀꯩꯅꯣ ꯏꯃꯥꯗ ꯍꯪꯉꯦꯕ ꯅꯪꯒꯤ ꯃꯤꯡꯗꯣ ꯇꯥꯗꯤ ꯇꯥꯕꯀꯣ ꯑꯗꯨꯒ ꯍꯪꯔꯒ ꯑ ꯀꯅꯥꯅꯣ ꯍꯥꯏꯔꯒ ꯑꯗꯨꯅꯦ ꯑꯗꯨꯅꯦ ꯍꯥꯏꯔꯕꯀꯣ ꯑꯗꯨꯒꯤ ꯑꯣ ꯑꯣ ꯍꯥꯏꯌꯦ
ꯅꯪ ꯌꯥꯝ ꯂꯥꯟꯅ ꯂꯧꯈ꯭ꯔꯦ ꯏꯃꯥꯁꯨ ꯌꯥꯝ ꯂꯥꯟꯅ ꯂꯧꯈ꯭ꯔꯦ
ꯍꯣꯏ ꯑꯗꯨꯒꯤ ꯈꯪꯈ꯭ꯔꯦ ꯍꯥꯏꯕ
ꯀꯥꯏꯗꯦꯗ ꯂꯣꯏ ꯂꯥꯜꯂꯦꯕ
ꯆꯨꯝꯃꯅꯤ
ꯆꯨꯝꯃꯣꯏ
ꯆꯨꯝꯕꯒꯤ ꯍꯥꯏꯔꯛꯄꯅꯤꯅꯦ ꯅꯪꯒꯤ ꯃꯤꯡꯗꯤ ꯑꯗꯨꯝ ꯇꯥꯕꯀꯣ ꯑꯗꯨꯒꯤ
ꯅꯁꯛ ꯅꯁꯛ ꯈꯪꯕ ꯑꯩꯗꯤ
ꯑꯝ ꯑꯝ ꯅꯠꯇꯦ ꯎꯝ ꯃꯥ ꯃꯁꯛꯁꯨ ꯈꯪꯗꯦ ꯑꯗꯨ ꯃꯤꯡ ꯈꯛꯇ ꯇꯥꯏꯌꯦ ꯍꯥꯏꯕꯒꯤ ꯑꯩꯈꯣꯏ ꯃꯥꯅ ꯃꯁꯛ ꯈꯪꯗꯕ꯭ꯔꯣ ꯍꯥꯏꯌꯦ ꯀ ꯀꯃꯥꯏꯅ ꯈꯪꯗ꯭ꯔꯀꯣ
ꯆꯤꯡꯗ ꯆꯠꯂꯤ ꯀꯣ
ꯀꯔ꯭ꯝ ꯀꯥꯟꯗ
ꯀꯔꯝ ꯀꯥꯟꯗ ꯍꯥꯏꯒꯅꯣ ꯆꯠꯂꯦꯗꯤ ꯆꯠꯂꯦ ꯍꯥꯏꯌꯣ
ꯑꯗꯨ ꯀ꯭ꯔꯝ ꯀꯥꯟ ꯍꯥꯏꯕꯅꯦ
ꯈꯪꯗ꯭ꯔꯦ ꯑꯩ ꯀꯥꯎꯈ꯭ꯔꯦ
ꯏꯁ ꯆꯠꯇꯦ ꯑꯩ
ꯅꯪ ꯋꯥꯆꯦꯞ ꯗꯤ ꯄꯤꯗ ꯌꯦꯡꯉꯣ ꯆꯩꯔꯥꯎ ꯆꯤꯡꯗ ꯅꯠꯇ꯭ꯔꯣ ꯑꯗꯣ
ꯍꯣꯏ ꯎꯁꯤꯠꯇꯦꯍꯦ
ꯑꯁ ꯃꯇꯣꯟ ꯐꯥꯎꯗꯤ ꯀꯥꯕ ꯉꯝꯕ꯭ꯔꯥ
ꯑꯁ ꯑꯗꯨꯒꯤ ꯅꯨꯃꯤꯠꯗꯣ ꯑꯩꯒꯤ ꯈꯣꯡꯎꯞꯗꯣ ꯌꯥꯗꯕꯒꯤꯀꯣ
ꯑꯗꯨꯗꯣ ꯆꯠꯇ꯭ꯔꯦ
ꯑꯣ ꯊꯦꯡꯁꯨ ꯊꯦꯡꯉꯦ ꯑꯩꯈꯣꯏ ꯆꯠꯄꯗꯣ ꯅꯣꯡꯁꯨ ꯈꯤꯇꯪ ꯈꯤꯇꯪ ꯇꯥꯕ ꯑꯗꯨꯒꯤ ꯌꯧꯕ ꯉꯝ
ꯃꯤꯗꯤ ꯌꯥꯝꯕꯔꯥ
ꯌꯥꯝꯃꯦ ꯍꯣꯏ ꯑꯗꯨꯨꯝ ꯆꯟꯅꯩ ꯁꯟꯗꯦ ꯑꯣꯏꯕꯒꯤꯀꯣ
ꯎꯝ
ꯁꯟꯗꯦꯗꯨꯗꯤ ꯃꯤ ꯈꯨ ꯌꯥꯝ ꯇꯧꯋꯦꯅꯦꯕ ꯃꯣꯏꯗꯤ
ꯁꯠ ꯋꯥꯍ ꯅꯕꯅꯤꯗ ꯀꯅꯥꯗꯕꯅꯤ
ꯏꯁ ꯅꯨꯡꯉꯥꯏꯗꯤ ꯅꯨꯡꯉꯥꯏꯕꯅꯤꯍꯦ
ꯑꯥ ꯃꯤ ꯌꯥꯝꯕꯗꯤ ꯆꯠꯄ ꯅꯨꯡꯉꯥꯏꯕꯅꯦ
ꯂꯩꯁꯥꯕꯤ ꯃꯁꯥ ꯐꯖ ꯐꯖ ꯃꯁꯨ ꯑꯣꯏꯦ ꯑꯁ ꯅꯨꯄꯥꯕꯨꯁꯨ ꯎꯑꯦ
ꯑꯩꯈꯣꯏꯅ ꯅꯨꯄꯥꯕꯨ ꯅꯨꯄꯤꯁꯤꯡꯗꯤ ꯅꯨꯄꯥꯕꯨ ꯀꯣ ꯅꯨꯄꯥꯕꯨ ꯑꯗꯣ ꯅꯨꯄꯥꯁꯤꯅ ꯅꯨꯄꯤꯕꯨ ꯑꯗꯨꯕꯨ ꯑꯩꯈꯣꯏꯗꯤ ꯌꯦꯡꯗꯦꯗ
ꯑꯩꯁꯨ ꯌꯦꯡꯗꯦꯗ ꯅꯪꯕꯨ ꯈꯛꯇ ꯈꯟꯕꯅꯦ ꯀꯔꯤꯔꯦ ꯅꯪꯗꯤ ꯑꯇꯣꯞꯄ ꯅꯨꯄꯥ ꯅꯨꯡꯁꯤꯤꯅꯦ ꯍꯥꯏꯅ
ꯑꯦ ꯌꯥꯗꯦ ꯅꯪꯒꯤ ꯋꯥꯁꯦ
ꯑꯩꯒꯤ ꯋꯥꯁꯤ ꯀꯔꯤ ꯇꯧꯕ꯭ꯔꯥ ꯐꯩꯕ꯭ꯔꯥ
ꯌꯥꯗꯦ ꯕ ꯎꯝ ꯌꯨꯝꯗ ꯇꯨꯝ ꯂꯩꯒꯦꯔꯣ
ꯑꯥ
ꯊꯕꯛꯁꯨ ꯃꯥꯁꯨ ꯆꯠꯇꯕ꯭ꯔꯣ ꯅꯣꯏꯗꯤ
ꯑ ꯆꯠꯇ꯭ꯔꯦ ꯊꯕꯛ ꯐꯪꯗꯕꯅꯤꯅ
ꯂꯥꯛ ꯆꯠꯄ ꯌꯥꯗ꯭ꯔꯣ ꯑꯗꯣ ꯅꯣꯏ ꯏ ꯂ ꯑꯣꯜꯂꯛꯑꯦ ꯍꯥꯏꯕ ꯅꯠꯇ꯭ꯔꯣ ꯎꯝ
ꯀꯩꯅꯣ ꯍꯥꯏꯌꯦ
ꯀꯩꯒꯤ
ꯑꯩꯅ
ꯏꯁ ꯅꯪꯅ ꯇꯝꯃꯤꯔ‌ꯣ ꯅꯨꯄꯥꯞ ꯑꯃ ꯈꯛꯇꯅꯤ ꯍꯥꯏꯔꯒ
ꯑꯦꯁ ꯅꯨꯄꯥ ꯑꯃ ꯈꯟꯛꯇ ꯑꯣꯏꯔꯁꯨ
ꯅꯨꯄꯥ ꯅꯨꯡꯉꯥꯏꯗ ꯂꯩꯊꯣꯛꯑꯣ ꯑꯗꯨꯗꯤ
ꯑꯅꯨꯡꯥꯏ ꯇꯣꯛꯑꯦ
ꯎ
ꯎꯝ ꯀꯩꯖꯥꯡ ꯆꯥꯔꯒꯦ
ꯉꯁꯤ ꯎꯇꯤ ꯆꯥꯏ
ꯎ ꯍꯣꯏꯅ
ꯎꯁ‌ꯣꯏꯒ ꯊꯝꯔꯒ ꯆꯥꯏ ꯍꯋ‌ꯦ ꯍꯣꯏ
ꯑꯁ ꯅꯪ ꯊꯣꯡꯕ꯭ꯔꯣ
ꯀꯗꯥꯏ ꯗꯤ
ꯑ ꯊ ꯂꯥꯏ ꯈ
ꯅꯠꯇ ꯍꯦ ꯀꯔꯤꯅꯣ ꯑꯌꯨ ꯑꯌꯨꯛꯇꯗꯤ ꯀꯃꯥꯏ ꯊꯣꯡꯉꯦꯔꯣ
ꯌꯥ ꯍꯧꯁꯨ ꯌꯥꯝ ꯊꯦꯡꯉꯦ ꯍꯥꯏꯌꯦ ꯑꯁ ꯅꯨꯡꯗꯥꯡꯗꯁꯨ ꯌꯥ ꯈ ꯍꯥꯏ
ꯅꯨꯡꯗꯥꯡꯗ ꯀꯔꯤ ꯍꯥꯏꯕ
ꯅꯨꯡꯗꯥꯅ ꯅꯪ ꯅꯨꯄꯥꯒ ꯀꯣ ꯇꯧ ꯍꯥꯏꯅꯦ
ꯀꯗꯥꯏꯗꯒꯤ ꯀꯣꯜꯁꯨ ꯇꯧꯗ‌ꯦꯗ ꯑꯩꯈꯣꯏꯗꯤ ꯀ‌ꯣꯜꯁꯨ ꯇꯧꯗꯦ ꯆꯠꯁꯨ ꯇꯧꯗꯦ ꯀꯔꯤꯁꯨ ꯇꯧꯗꯦ ꯑꯗꯨ ꯎꯝ ꯊꯦꯡꯅꯗꯤ ꯇꯨꯝꯃꯦ ꯉꯔꯥꯡ ꯑꯗꯨꯝ ꯀꯩꯅꯣ ꯑꯩ ꯔꯦꯟꯗ ꯂꯩꯔꯀꯥꯟꯗ ꯑꯗꯨꯝ ꯊꯦꯡꯅ ꯇꯣꯡꯕꯤꯕꯒꯤꯀꯣ ꯉꯟꯅ ꯇꯨꯝꯕꯗꯨꯣ ꯌꯥꯗꯦꯕ
ꯌꯥꯏ ꯌꯥꯏ
ꯏꯄꯥ ꯌꯥꯑ
ꯑꯩꯌꯨꯛꯇꯗꯤ ꯈꯔ ꯉꯜꯂꯦꯍꯦ ꯍꯧꯖꯤꯛ ꯍꯧꯖꯤꯛꯀꯥꯟꯗꯤ
ꯎꯝ ꯑꯦ ꯄꯨꯡ ꯀꯌꯥꯗ ꯍꯧꯒꯠꯄ꯭ꯔ
ꯌꯨꯝꯗ ꯍꯜꯂꯛꯄꯅꯤꯅ ꯌꯨꯝꯗ ꯂꯩꯕꯅꯤꯅ ꯎꯝ ꯎꯝ
ꯍ ꯇꯔꯥꯗ ꯍꯒ
ꯇꯔꯦꯠ ꯇꯔꯦꯠ ꯇꯥꯁꯤꯌꯦ ꯐꯣꯔꯇꯤꯒ ꯑꯣꯏꯔꯝꯅꯤ ꯇ ꯔꯨꯛ
ꯑꯁ ꯑꯗꯨꯗꯤ ꯊꯦꯡꯉꯤꯍꯦ ꯌꯥꯝ ꯊꯦꯡꯉꯤꯍꯦ ꯑꯗꯨꯗꯤ
ꯉꯟꯗ꯭ꯔꯣ ꯉꯜꯜꯂꯤꯦ
ꯑꯩꯈꯣꯏꯗꯤ ꯐꯣꯔ ꯊ꯭ꯔꯤ ꯑꯗꯨꯃꯥꯏꯗ ꯍꯧꯒꯠꯗꯣꯏꯅꯦ
ꯏꯁ ꯅꯉꯤꯍ
ꯅꯣ ꯑꯣ ꯑꯗꯨꯅ
ꯅꯧꯀꯤ
ꯃꯆꯤꯟ ꯈꯨꯊꯤꯔꯦ ꯕꯣ ꯌꯦꯡꯕꯨꯔꯣ ꯅꯪ ꯕꯣꯜ ꯌꯦꯡꯕꯤꯒꯤꯔꯣ
ꯌꯦꯡꯡꯗꯗ
ꯀꯦ
ꯇꯨꯝꯅꯤꯡꯗꯦ ꯍꯥꯏꯔꯅꯦ
ꯕꯣ ꯌꯦꯡꯕ ꯌꯥꯗ꯭ꯔꯣ ꯑꯦꯁ
ꯅꯪ ꯇꯨꯝꯅꯤꯡꯕ ꯅꯨꯄꯤꯒꯤ ꯑꯗꯨꯝ ꯇꯨꯝꯒ ꯂꯩꯔꯤꯁꯤꯕꯨ ꯄꯦꯟꯗ꯭ꯔꯤꯕ
ꯇꯨꯝꯗꯦ ꯑꯩ ꯇꯨꯝꯗꯦ ꯍꯥꯏꯗꯨꯗꯤ
ꯑ
ꯎꯝ
ꯀꯗ ꯉ ꯐ